ꯑꯥꯎ ꯇꯌꯦ ꯇꯥꯏꯌꯦ ꯇꯌꯦ ꯅꯨꯡꯉꯥꯏꯔꯤ ꯌꯥꯏꯍꯦ ꯀꯨꯏꯔꯦ ꯄꯥꯎꯅꯗꯕꯀꯣ
ꯍꯣꯏ ꯌꯥꯝ ꯀꯨꯏꯔꯦ
ꯆꯍꯤ ꯀꯌꯥꯅꯣ ꯑꯅꯤ ꯑꯍꯨꯝ ꯑꯣꯏꯔꯝꯅꯤꯀꯣ
ꯆꯍꯤ ꯀꯥꯏꯔꯤ ꯑꯅꯤ ꯑꯍꯨꯝ ꯈꯛꯅ ꯌꯥꯝ ꯀꯨꯏꯔꯦ ꯆꯍꯤ ꯇꯔꯥꯃꯨꯛ ꯁꯨꯑꯔꯕꯅꯤ
ꯁꯤꯗ꯭ꯔꯥꯃꯛꯇꯤ ꯌꯧꯔꯝꯃꯣꯏꯗ
ꯑꯣꯏꯔꯝꯅꯦ ꯁꯦꯝꯕꯅꯦ
ꯑꯀꯣꯏ ꯀꯩ ꯀꯩ ꯃꯇꯝꯗꯅꯣ ꯀꯔꯤ ꯆꯍꯤꯗꯅꯣ ꯀꯥꯎꯈ꯭ꯔꯦꯅ ꯄꯨꯟꯕꯗꯣ
ꯑꯩꯈꯣꯏꯒꯤꯗꯣ ꯇꯨ ꯊꯥꯎꯖꯟ ꯁꯕꯦꯟꯇꯤꯟꯗꯅꯤꯗꯅ ꯂꯣꯏꯕꯗꯣ ꯑꯩꯠꯇꯤꯟꯗꯒꯤ ꯄꯥꯎꯑꯣ ꯁꯦꯚꯦꯟꯇꯤꯟꯗ ꯂꯥꯏꯔꯤ
ꯑꯩꯈꯣꯏ ꯔꯤꯌꯨꯅꯤꯌꯟ ꯑꯃ ꯇꯧꯋꯤꯗꯨꯗꯤ ꯎ ꯅꯣꯏ ꯃꯐꯝꯗ ꯍꯣꯏ
ꯇꯧꯕꯗꯨꯗꯤ ꯇꯨ ꯊꯥꯎꯖꯟ ꯇ꯭ꯋꯦꯟꯇꯤ ꯇꯨꯗꯅꯦ ꯆꯍꯤ ꯆꯍꯤ ꯃꯔꯤ ꯁꯨꯔꯑ
ꯍ ꯀꯣꯏꯔꯦꯅꯦ ꯌꯥꯝ ꯅꯨꯡꯁꯤꯌꯦꯦ ꯑꯩꯁꯨ ꯅꯪꯒꯤꯅ ꯃꯔꯨꯗꯨꯗ ꯑꯁ ꯃꯥꯁꯨ ꯌꯥꯎꯔꯝꯃꯤꯅꯦꯅ ꯈꯔ ꯍꯣꯔꯦꯟ ꯇꯧꯒꯦꯅ ꯈꯟ ꯂꯩꯅꯤꯅꯦ ꯀꯩ ꯃꯊꯦꯜ ꯆꯥꯏꯔꯒꯦ
ꯑꯩꯣꯏꯅꯁꯦ ꯍꯋꯥꯏꯁꯥꯡꯕꯖꯥꯏꯌꯦ
ꯑꯣ ꯑꯩꯈꯣꯏꯗꯤ ꯉꯁꯤ ꯀꯥꯡꯁꯣꯏ ꯑꯣꯏꯅ ꯇꯧꯔꯦ
ꯑꯣ ꯅꯪ ꯌꯨꯝ ꯄꯥꯜꯂꯦ ꯍꯥꯏꯕ ꯅꯠꯇ꯭ꯔꯣ
ꯀꯅꯥꯅꯥ ꯍꯥꯏꯔꯤꯕ
ꯂꯤꯠꯂꯨꯅ ꯍꯥꯏꯕ
ꯑꯣ ꯐꯥꯎꯅꯕ꯭ꯔꯣ ꯃꯥꯒ ꯑꯩꯗꯤ ꯐꯥꯎꯅꯗ꯭ꯔꯦ ꯃꯥꯒ
ꯅꯍꯥꯟꯗꯣ ꯃꯥꯅ ꯃꯥ ꯌꯨꯝ ꯄꯥꯟꯈ꯭ꯔꯦ ꯍꯥꯏꯔꯛꯄ ꯑꯁꯦꯡꯕ꯭ꯔꯥ ꯍꯥꯏ ꯍꯣꯏ ꯑꯁꯦꯡꯕꯅꯦ ꯍꯥꯏꯔꯛꯄ
ꯃꯥꯗꯣ ꯑꯩꯅ ꯃꯦꯁꯦꯁ ꯊꯥꯔꯁꯨ ꯍꯜꯂꯛꯇꯦ ꯌꯥꯝ ꯕꯤꯖꯤ ꯑꯣꯏꯈ꯭ꯔꯕ ꯈꯪꯗꯦ
ꯈꯪꯗꯦ ꯑꯗꯨꯗꯤ
ꯃꯥꯗꯣ ꯃꯄꯥꯟꯗ ꯆꯠꯄ ꯃꯥꯂꯦꯀꯣ
ꯍꯣꯏ ꯃ ꯄꯥꯟꯅꯖꯈ꯭ꯔꯦ
ꯀꯥꯏꯗ ꯆꯠꯂꯤꯅꯣ ꯍꯥꯏꯔꯁꯨ ꯃꯦꯁꯦꯁ ꯊꯥꯔꯛꯇꯦ ꯑꯃꯨꯛ ꯔꯤꯄ꯭ꯂꯥꯏ ꯇꯧꯔꯛꯇꯦ
ꯌꯥꯝꯃ ꯂꯕꯗꯤꯤꯟꯠꯇꯗ
ꯌꯥꯝ ꯄꯣꯡꯈ꯭ꯔꯕꯅ ꯈꯜꯂꯤꯅꯦ ꯁꯦꯁꯀ ꯁꯨꯝ ꯍꯟꯊꯜꯂꯛꯇꯕꯁꯤꯗ ꯑꯃꯨꯛ ꯊꯦꯡꯅꯁꯤꯀꯣ ꯍꯥꯏꯔꯝꯃꯒ
ꯑꯃꯨꯛ ꯊꯦꯡꯉꯛꯑꯁꯦ ꯍꯥꯏꯔꯒꯣ ꯃꯥ ꯃꯥꯏ ꯊꯕꯛ ꯇꯣꯡꯉꯟꯕꯅꯤꯅ ꯂꯣꯏ ꯆꯦꯟ ꯈꯥꯏꯔꯛꯈ꯭ꯔꯦ ꯑꯩꯈꯣꯏꯗꯣ
ꯊꯦꯡꯅꯁꯤꯀꯣ ꯂꯥꯛꯑꯀꯥꯟꯗ ꯃꯥꯅ ꯊꯦꯡꯅꯁꯤꯀꯣ ꯊꯦꯡꯅꯁꯤꯀꯣ ꯂꯥꯛꯑꯀꯥꯟꯗ ꯍꯥꯏꯔꯒ ꯍꯥꯏꯁꯨ ꯍꯥꯏꯔꯝꯗꯦ ꯇꯨꯃꯤꯟ ꯆꯠꯈ꯭ꯔꯦ
ꯀꯩꯗꯧꯔꯤꯅꯣ ꯍꯧꯖꯤꯛꯇꯤ
ꯆꯥꯛ ꯆꯥꯕ ꯂꯣꯏꯔꯒ ꯁꯨꯝ ꯍꯤꯞꯄꯝꯕꯅꯤꯗ ꯊꯕꯛ ꯂꯩꯇꯝꯅꯤꯅ ꯍꯧꯖꯤꯛꯇꯤ ꯉꯥꯏꯍꯥꯛ ꯂꯩꯔ ꯋꯔꯁꯤꯞ ꯇꯧꯔꯅꯤ ꯑꯃꯨꯛ ꯇꯨꯝꯃꯅꯤ ꯎꯝ ꯍꯣꯏ ꯅꯨꯡꯉꯥꯏꯔꯤ ꯍꯥꯏ ꯇꯔꯦ
ꯎꯝ ꯑꯩꯗꯤ ꯀꯞꯄꯨ ꯀꯞꯅꯤꯡꯉꯦ ꯈꯣꯟꯖꯦꯜ ꯇꯥꯔꯒ
ꯌꯥꯝ ꯅꯨꯡꯁꯤꯌꯦꯀꯣ ꯍꯥꯏ ꯁ꯭ꯀꯨꯜ ꯃꯇꯝꯗꯣ ꯅꯤꯡꯁꯤꯡꯉꯦ
ꯑꯦ ꯑꯗꯨ ꯅꯤꯡꯁꯤꯡꯉꯒ ꯌꯥꯝ ꯅꯨꯡꯉꯥꯏꯌꯦ
ꯃꯁꯥ ꯃꯁꯥꯒꯤ ꯊꯕꯛ ꯂꯣꯏꯅ ꯆꯠꯅꯈ꯭ꯔꯕꯅꯤꯅ ꯎꯁꯨ ꯎꯅꯗ꯭ꯔꯦ ꯀꯣ
ꯍꯣꯏ
ꯀꯨꯏꯔꯦ ꯀꯨꯏꯅ ꯂꯩꯔꯛꯑꯅꯤ ꯑꯗꯨꯝ ꯀꯥꯎꯔꯛꯑꯅꯤ
ꯍꯣꯏ ꯇꯧꯔꯛꯑꯅꯤ ꯌꯨꯝ ꯄꯥꯟ ꯈꯤꯕ ꯂꯩꯌꯦ ꯑꯗꯨꯒ ꯃꯥ ꯃꯥ ꯃꯁꯥ ꯃꯁꯥ ꯊꯕꯛ ꯂꯩꯕꯅꯤꯅꯥ ꯀꯣ ꯊꯝꯕꯛ ꯆꯤꯟꯅ ꯈ꯭ꯔꯗꯤ ꯌꯨꯝ ꯄꯥꯟꯈ꯭ꯔꯗꯤ ꯃꯇꯝ ꯂꯩꯔꯔꯣꯏꯕ
ꯎꯝ ꯃꯤ ꯀꯨꯟ ꯃꯔꯤ ꯃꯉꯥ ꯑꯣꯏꯔꯝꯅꯤꯀꯣ ꯅꯨꯄꯤ ꯑꯩꯈꯣꯏ ꯀ꯭ꯂꯥꯁ ꯃꯈꯩ ꯃꯌꯨꯝ ꯄꯥꯟꯈꯤꯕꯗꯣ
ꯍꯣꯏ ꯅꯪꯁꯨ ꯌꯥꯝ ꯉꯜꯂꯦ ꯁꯥꯎꯅꯤꯡꯉꯦ
ꯎꯄꯥꯏ ꯂꯩꯇ꯭ꯔꯦ
ꯍ
ꯅꯣꯏꯗꯤ ꯍꯧꯗ꯭ꯔꯤꯕꯣ ꯑꯗꯨꯒꯨꯝꯕ ꯋꯥꯔꯤ
ꯇꯜꯂꯦ ꯀꯤꯌꯦ
ꯂꯩꯗꯤ ꯂꯩꯔꯝꯅꯤꯗ
ꯂꯩꯇꯦ
ꯑꯦ ꯊꯖꯗꯦꯗꯥ ꯄꯔꯤ ꯄ꯭ꯂꯥꯟ ꯇꯧꯔꯅꯤ ꯍꯥꯏꯌꯦ ꯀꯨꯏꯔꯔꯣꯏꯗ ꯆꯍꯤ ꯃꯇꯥꯡꯅ ꯌꯥꯗ꯭ꯔꯗꯤ ꯑꯃꯨꯛ ꯇꯧꯔꯛꯑꯅꯤ ꯅꯣꯏꯖꯨ
ꯑꯩꯁ ꯌꯨꯝ ꯄꯥꯟꯕꯁꯤꯡꯁꯦ ꯌꯦꯡꯉꯒ ꯀꯤꯕꯨ ꯀꯤ ꯑꯩꯗꯤ ꯌꯨꯝ ꯄꯥꯟꯕ ꯇꯜꯂꯦ
ꯑꯗꯨꯅꯦ ꯑꯗꯨ ꯑꯗꯨꯃꯥꯏꯅ ꯈꯜꯂꯝꯕꯅꯦ ꯑꯩꯁꯨ
ꯌꯨꯝ ꯄꯥꯜ ꯀꯩꯁꯨ ꯇꯧꯗꯦ ꯍꯥꯏꯕꯗꯣ
ꯎꯝ ꯇꯜꯂꯦꯀꯣ ꯑꯗꯨꯗꯣ ꯊꯕꯛ ꯊꯕꯛꯁꯨ ꯇꯧꯗ꯭ꯔꯕꯅꯤꯅ ꯋꯥꯔꯦ ꯏꯁꯥꯒꯤ ꯄꯩꯁꯥ ꯊꯣꯛꯇꯝꯅꯤꯅ
ꯀꯩ ꯀꯩ ꯇꯧ ꯍꯣꯠꯅꯔꯤꯒꯦ ꯅꯪꯗꯤ ꯍꯧꯖꯤꯛꯀꯥꯟꯗꯤ
ꯑꯥ ꯑꯩ ꯀꯩꯝ ꯇꯧꯗꯦ ꯑꯩ ꯅꯨꯄꯥꯁꯨ ꯀꯣꯂꯦꯖ ꯀꯥꯏꯔꯤ ꯑꯩꯁꯨ
ꯑꯩꯁ ꯍꯣꯠꯅꯕ ꯀꯜꯂꯨ ꯑꯣꯠꯅꯕ ꯂꯦꯞꯄ ꯌꯥꯗꯦ ꯃꯤ ꯑꯃ ꯑꯃ ꯑꯣꯏꯅꯤꯉꯥꯏ
ꯀꯅꯥꯝꯇ ꯄꯩꯁꯥ ꯇꯥꯟꯗ꯭ꯔꯝꯅꯤꯅ
ꯅꯣꯏꯗꯤ ꯀꯥꯏ ꯂꯩꯒꯦ ꯆꯤꯡꯗ ꯂꯩꯕ꯭ꯔꯥ ꯇꯝꯄꯥꯛꯇ ꯂꯩꯕ꯭ꯔꯣ
ꯇꯝꯄꯥꯛꯇ ꯂꯩꯌꯦ
ꯅꯣꯏ ꯈꯨꯟꯗ ꯑꯣꯏꯅ ꯅꯪꯗꯣ ꯄꯥꯟꯕ꯭ꯔꯣ ꯀꯃꯥꯏ ꯇꯧꯒꯦ
ꯍꯥꯏꯕꯗꯤ
ꯌꯨꯝ ꯄꯥꯟꯕꯗꯣ
ꯑꯣ ꯈꯨꯟꯗ ꯆꯠꯂꯦ ꯑꯗꯨ
ꯅꯠꯇꯦ ꯅꯪ ꯌꯨꯝ ꯄꯥꯟꯕꯗꯣ ꯅꯣꯏ ꯈꯨꯟ ꯃꯁꯦꯟꯔꯥ ꯅꯠꯇ꯭ꯔꯒ ꯀꯥꯏꯔꯤꯅꯣ ꯍꯥꯏ
ꯌꯥꯝ ꯂꯥꯞꯄꯦ ꯌꯥꯝ ꯂꯥꯞꯄꯦ
ꯑꯣ ꯀꯔꯤꯒꯤ ꯌꯥꯝ ꯂꯥꯞꯅ ꯄꯥꯟꯕ꯭ꯔꯣ ꯑꯗꯨꯗꯤ
ꯑꯅꯛꯄꯗ ꯂꯩꯇ꯭ꯔꯕꯅꯤꯅ
ꯑꯩ ꯑꯩꯗꯤ ꯈꯜꯂꯒ ꯌꯥꯝ ꯅꯨꯡꯁꯤꯌꯦꯅ ꯃꯤꯁꯤꯡꯁꯦ ꯑꯩꯈꯣꯏꯁꯦ ꯄꯨꯟꯁꯨ ꯄꯨꯟꯗ꯭ꯔꯦꯀꯣ ꯍꯧꯖꯤꯛꯀꯥꯟꯗꯤ ꯃꯇꯝ ꯂꯩꯇꯕꯅꯤꯅ ꯃꯤꯁꯤꯡꯁꯨ
ꯎꯝ ꯃꯇꯝꯁꯨ ꯐꯠꯇ꯭ꯔꯕꯅꯤꯅ ꯔꯤꯌꯨꯅꯤꯌꯟ ꯇꯧꯅꯕꯁꯨ ꯍꯥꯏꯅꯗ꯭ꯔꯦ ꯍꯣꯏ ꯑꯩꯌꯥꯝꯕ ꯆꯠꯈ꯭ꯔꯦ ꯃꯄꯥꯟꯗ
ꯍꯣꯏ
ꯑꯩꯈꯣꯏ ꯈꯛꯇ ꯉꯥꯏꯔꯦ ꯂꯩꯍꯧꯔꯤꯁꯦ ꯑꯣꯏꯔꯣꯏꯗꯕ ꯉꯥꯛꯇ ꯂꯩꯍꯧꯔꯤꯗꯤ
ꯎꯝ
ꯑꯗꯨꯒ ꯔꯟꯗꯤꯗꯨꯗꯣ ꯃꯆꯥ ꯑꯍꯨꯝ ꯁꯨꯈ꯭ꯔꯦ ꯃꯥꯗꯤ
ꯑꯩꯁ ꯊꯣꯛꯑꯦꯀꯣ
ꯎꯝ ꯎꯝ ꯍꯟꯗꯛ ꯆꯍꯤꯅ ꯅꯣꯡ ꯂꯩꯁꯥꯕꯤ ꯑꯃ ꯐꯪꯉꯦ ꯅꯨꯄꯥ ꯑꯅꯤ ꯅꯨꯄꯤ ꯑꯃ
ꯑꯩ ꯌꯥꯝ ꯍꯩꯅ ꯄꯣꯛꯑꯦ
ꯍꯣꯏ ꯆꯞ ꯆꯥꯔꯦꯒꯣ ꯃꯣꯏꯗꯤ ꯄꯨꯡꯁꯣꯏꯂꯣꯗꯤ ꯄꯥꯜꯂꯦ ꯈꯪꯕ꯭ꯔꯣ
ꯀꯅꯥꯑꯩꯕ
ꯄꯨꯨꯡꯆꯣꯏꯂꯣ ꯄꯨꯨꯡꯆꯣꯏꯂꯣ
ꯑꯣ ꯈꯪꯉꯦ ꯑꯗꯨꯗꯤ ꯃꯥꯒꯤ ꯀꯩꯅꯣ
ꯅꯝꯕꯔ ꯅꯝꯕꯔ ꯂꯩꯕ꯭ꯔꯣ ꯃꯒꯥ
ꯐꯧꯅꯥꯗꯦ ꯃꯥ ꯅꯝꯕꯔ ꯌꯥꯎꯗꯦ ꯑꯩꯉꯣꯟꯗ
ꯃꯆꯥ ꯅꯨꯨꯄꯥ ꯌꯥꯝ ꯆꯥꯎꯔꯦ
ꯑꯣ
ꯃꯊꯪ ꯆꯍꯤꯗꯗꯤ ꯁ꯭ꯀꯨꯜ ꯀꯥꯔꯝꯃꯅꯤ ꯇꯍꯤ ꯑꯍꯨꯝ ꯃꯔꯤ ꯁꯨꯔꯝꯃꯅꯤꯔ ꯑꯩꯗꯤ ꯍꯟꯗꯛ ꯆꯍꯤ ꯂꯩꯔꯅꯤ
ꯍꯟꯗꯛ
ꯎꯝ
ꯀꯔꯤ ꯊꯥꯗ
ꯅꯣꯕꯦꯝꯕꯔ ꯑꯗꯨꯋꯥꯗ
ꯑꯗꯣ ꯅꯪ ꯍꯧꯖꯤꯛ ꯀꯥꯏ ꯂꯩꯕꯅꯣ ꯇꯝꯄꯥꯛꯇꯔꯣ
ꯎꯝ
ꯎꯅꯥꯁꯦ ꯑꯗꯨꯏꯗꯤ ꯑꯩꯁꯨ ꯇꯝꯄꯥꯛꯇꯅꯦ
ꯎꯝ ꯄꯥꯛꯅꯥꯏꯗꯤ ꯊꯣꯛ ꯆꯠꯇꯕꯅꯤꯅ ꯌꯨꯝꯗ ꯑꯗꯨꯝ ꯂꯩꯔꯕꯅꯤꯅ
ꯎꯝ ꯅꯣꯏꯅꯦꯦꯛ ꯈꯠꯇ꯭ꯔꯣ
ꯃꯠꯇꯦ ꯐꯦꯃꯤꯂꯤ ꯂꯩꯌꯦꯦ
ꯑꯣ
ꯑꯗꯨꯒꯤꯅꯦ ꯃꯇꯝꯅ ꯐꯠꯇꯕꯅꯤꯅ ꯑꯃꯨꯛ ꯈꯨꯟ ꯍꯟ ꯍꯟꯕ ꯌꯥꯗꯕꯒꯤ ꯐꯦꯃꯤꯂꯤ ꯄꯨꯂꯞ ꯁꯤꯗ ꯂꯩꯔꯕ
ꯇꯁꯦꯡꯕꯗꯤ ꯁ꯭ꯀꯨꯜ ꯀꯥꯕꯁꯤꯡ ꯀꯣꯂꯦꯖ ꯆꯠꯄꯁꯤꯡ ꯂꯩꯕꯅꯦꯕ
ꯎꯝ
ꯎ ꯄꯥꯏꯔꯩꯊꯕꯒꯤ ꯑꯗꯨꯝ ꯂꯩꯔꯨꯕ ꯆꯠꯊꯣꯛ ꯆꯠꯁꯤꯟ ꯌꯥꯗꯕ ꯅꯪꯁꯨ ꯈꯨꯟ ꯆꯠꯇꯕ ꯀꯨꯏꯔꯝꯃꯅꯤꯕꯣ
ꯑꯩꯗꯤ ꯈꯣꯟꯅ ꯑꯗꯨꯝ ꯂꯩꯌꯦꯦ ꯁꯤꯒꯨꯝ ꯁꯤꯅ ꯍꯜꯂꯛꯄꯅꯤ ꯁꯤꯒꯨꯝ ꯁꯤꯅ ꯁꯤꯗ ꯃꯣꯛꯛꯂꯛꯄꯅꯤ
ꯄ ꯄꯥꯇ ꯑꯦꯇ ꯑꯣꯕ꯭ꯔꯣ
ꯎꯝ ꯇꯧꯗꯤ ꯇꯦꯂꯔꯤꯡ ꯇꯝꯃꯤ
ꯑꯣ ꯐꯩꯅꯦ ꯑꯗꯨꯁꯨ ꯑꯗꯨꯅ ꯍꯦꯟꯅ ꯄꯩꯁꯥ ꯂꯥꯛꯄꯅꯦ ꯑꯗꯨꯅ ꯍꯩꯕꯣ ꯍꯩ ꯍꯩꯕꯣ ꯍꯩꯈ꯭ꯔꯗꯤꯉꯣ
ꯊꯌꯦ ꯔꯛꯗ
ꯍꯕꯨ ꯍꯩꯒ꯭ꯔꯗꯤ ꯑꯁ ꯄꯩꯁꯥ ꯂꯥꯛꯄꯅꯤꯗ
ꯐꯪꯗ꯭ꯔꯦ
ꯊꯀꯦ ꯍꯥꯏꯒꯤꯦ ꯇꯝꯦ
ꯊꯥ ꯇꯔꯣꯒꯤ ꯀꯗꯅꯦ
ꯊꯥ ꯇꯔꯨꯛꯀꯤ ꯀꯛꯇ ꯑꯣꯏꯔꯁꯨ ꯃꯤꯗꯤ ꯌꯥꯝ ꯊꯨꯅ ꯍꯩꯕ ꯃꯤꯗꯤ ꯑꯗꯨꯝ ꯃꯣꯏ ꯃꯁꯥ ꯃꯁꯥꯒꯤ ꯗꯨꯀꯥꯟ ꯍꯥꯡꯉꯒ ꯇꯧꯕꯅꯤ ꯃꯤꯁꯨ ꯂꯩꯌꯦꯦ
ꯎꯝ
ꯑꯩ ꯅꯨꯄꯥꯒꯤ ꯃꯆꯦꯁꯨ ꯇꯝꯃꯤꯦꯕ
ꯑꯣ ꯀꯥꯏꯗꯦ ꯃꯥꯗꯤꯦ
ꯁꯨ꯭ꯋꯥꯏ ꯂꯪꯒꯣꯜꯁꯨꯋꯥꯏꯗ ꯉꯅꯥꯥꯛꯛꯇꯅꯤꯗ
ꯑꯣ
ꯅꯥꯥꯛꯄꯅꯦꯅꯦ ꯆꯠꯊꯣꯛ ꯆꯠꯁꯤꯟꯗꯨꯁꯨ ꯈꯔ ꯅꯨꯡꯉꯥꯏꯅꯕꯅ ꯅꯛꯄꯗ ꯑꯣꯏꯅ ꯇꯧꯔꯕ ꯁꯍꯤ ꯃꯥꯗꯤ ꯁꯍꯤ ꯂꯥꯁ ꯏꯌꯥꯔꯅ ꯇꯝꯈ꯭ꯔꯕꯅꯦ ꯑꯗꯨ ꯈ ꯋꯥꯠꯄ ꯑꯣꯏꯕꯗꯨꯗ ꯍꯟꯗꯛ ꯆꯍꯤꯁꯦ ꯑꯃꯨꯛ ꯇꯝꯃꯁꯦꯅ ꯑꯃꯨꯛ ꯇꯝꯃꯒ
ꯑꯣ ꯀꯩ ꯏꯟꯖꯥꯡ ꯆꯥꯒꯦ ꯉꯁꯤꯗꯤ
ꯉꯁꯤꯗꯣ ꯈꯥꯃꯦꯟ ꯑꯁꯥꯡꯕꯤꯒ ꯑꯂꯨꯒ ꯀꯥꯡꯁꯣꯏ ꯃꯤꯛꯁ ꯇꯧꯔꯦ
ꯉꯁꯤꯗꯤ ꯁꯨꯝ ꯂꯩꯕ꯭ꯔꯥ ꯃꯄꯥꯟ ꯊꯣꯛꯇ꯭ꯔꯣ
ꯁꯣꯨꯝ ꯂꯩꯗ ꯇꯤꯚꯤ ꯑꯃꯨꯛ ꯌꯦꯟ ꯑꯃꯨꯛ ꯍꯦꯛꯞ ꯑꯃꯨꯛ ꯇꯧꯉꯒ
ꯑꯗꯨꯁꯨ ꯊꯕꯛꯅꯤ ꯀꯩꯅꯣ ꯊꯕꯛ ꯑꯆꯕ ꯑꯃꯅꯤ ꯑꯗꯨꯁꯨ
ꯆꯥꯛ ꯏꯟꯁꯥꯡ ꯊꯣꯡꯕ ꯃꯇꯝ ꯑꯣꯏꯔꯗꯤ ꯑꯃꯨꯛ ꯊꯣꯡꯕ ꯑꯃꯨꯛ ꯆꯥꯔ ꯑꯃꯨꯛ ꯇꯨꯝꯕ
ꯑꯗꯨ ꯑꯣꯏꯅ ꯅꯨꯡꯉꯥꯏꯕꯅꯦ
ꯊꯕꯛ ꯂꯩꯕꯟꯗ꯭ꯔꯁꯨ ꯑꯁ ꯇꯧꯐꯝ ꯈꯪꯗꯦꯗ
ꯎꯝ
ꯋꯥꯏꯑꯦꯕ ꯐꯣꯟ ꯌꯦꯡꯃꯜꯂꯁꯨ ꯋꯥꯏꯗꯅ
ꯍꯣꯏ ꯑꯦꯛꯁꯔꯁꯥꯏꯁꯀꯨꯝꯕꯗ ꯈꯔ ꯈꯔ ꯇꯧꯀꯣ ꯅꯍꯪꯗꯣ
ꯑꯦꯛꯁꯔꯁꯥꯏꯁ ꯀꯝ ꯇꯧꯗ꯭ꯔꯥ ꯑꯩ ꯒꯦꯠ ꯃꯄꯥꯟꯗ ꯒꯦꯠ ꯃꯄꯥꯟꯗꯒꯤ ꯊꯣꯛꯇ꯭ꯔꯦ ꯑꯩ
ꯈꯔ ꯈꯔꯗꯤ ꯁꯥꯖꯤꯟꯗꯣꯛꯑꯣ ꯅꯠꯇ꯭ꯔꯗꯤ ꯅꯪꯗꯣ ꯋꯥꯒꯅꯤ
ꯍꯣꯏ ꯑꯗꯨꯕꯨꯗꯤ ꯆꯨꯝꯃꯦ
ꯑꯉꯥꯡ ꯄꯣꯛꯄ ꯃꯇꯝ ꯌꯧꯔꯛꯑꯗꯤ ꯅꯪꯗꯣ ꯋꯥꯔꯅꯤ
ꯋꯦꯌꯥꯔ ꯐꯠꯇꯕ ꯍꯧꯖꯤꯒ ꯆꯠꯅꯤꯡꯗꯕ ꯍꯣꯏ ꯋꯦꯗꯔ ꯐꯠꯇꯕꯁꯤꯗ ꯃꯄꯥꯟꯒ ꯑꯝꯇ ꯊꯣꯛꯅꯤꯡꯗ꯭ꯔꯦꯕ
ꯒꯦꯠ ꯃꯅꯨꯡ ꯂ ꯑꯣꯏꯔꯁꯨ ꯑꯗꯨꯝ ꯀꯩꯅꯣ ꯆꯠꯊꯣꯛ ꯆꯠꯁꯤꯟ ꯇꯧꯑꯣ ꯅꯠꯇ꯭ꯔꯗꯤ ꯅꯪꯗꯣ ꯑꯍꯥꯟꯕ ꯑꯣꯏ ꯑꯗꯨꯅꯅꯦ ꯌꯥꯝ ꯋꯥꯅꯤ ꯑꯩꯗꯣ ꯍꯣꯡꯈ꯭ꯔꯕ ꯇꯥꯏꯞꯇꯅꯦꯕ
ꯅꯪꯁꯦ ꯑꯦꯛꯁꯄꯤꯔꯤꯌꯦꯟꯁ ꯂꯩꯕ ꯃꯥꯜꯂꯤꯗ
ꯑꯩꯁꯦ ꯑꯌꯥꯝꯕ ꯎꯈ꯭ꯔꯕꯅꯤꯅꯀꯣ ꯑꯉꯥꯡ ꯑꯉꯥꯡ ꯎꯕꯁꯤꯡꯁꯨ ꯁꯦꯕꯥ ꯑꯗꯨꯝ ꯇꯧꯋꯕ ꯑꯩꯗꯣ ꯑꯩꯈꯣꯏ ꯃꯥꯕꯣꯛ ꯈꯣꯏ ꯏꯅꯥꯎꯅꯨꯄꯤ ꯈꯣꯏ ꯑꯩꯈꯣꯏ ꯏꯅꯤ ꯈꯣꯏ ꯀꯔꯤ ꯍꯥꯏꯁꯤꯔꯥ ꯃꯤ ꯃꯌꯥꯝꯈꯩꯗꯤ ꯑꯗꯨꯝ ꯇꯧꯔꯛꯑꯦꯕ ꯑꯗꯨꯒꯤ ꯑꯗꯨꯝ ꯈꯔꯥ ꯈꯥꯒꯦ
ꯑ ꯀꯤꯕꯅꯁꯨ ꯂꯣꯏꯔꯦꯗ
ꯎ
ꯑꯍꯥꯟ ꯑꯍꯥꯟꯕ ꯑꯣꯏꯔꯅꯤꯅ ꯑꯦꯛꯁꯄꯤꯔꯤꯌꯦꯟꯁ ꯀꯩꯝ ꯂꯩꯗꯦꯗꯅ
ꯎꯝ
ꯑꯗꯨꯦ
ꯑꯩꯈꯣꯏꯅ ꯈꯟꯕꯗ ꯀꯤꯕ ꯋꯥꯅꯤ ꯍꯥꯏ ꯀꯔꯤꯁꯨ ꯇꯧꯗꯦ ꯍꯥꯏ ꯃꯇꯝ ꯌꯧꯔꯛꯑꯗꯤ ꯍꯤꯗꯥꯛ ꯀꯥꯞꯄꯦꯗꯅ ꯑꯗꯨꯗꯒꯤ ꯑꯗꯨꯝ ꯀꯩꯅꯣ ꯇꯧꯔꯒꯅꯨꯡ ꯑꯌꯥꯝꯕꯗꯤ ꯅꯨꯡꯉꯥꯏ ꯍꯥꯏ ꯋꯥꯗꯤ ꯋꯥꯏꯦ ꯑꯗꯨꯕꯨꯀꯣ ꯀꯩ ꯍꯥꯏꯁꯤꯔꯥ ꯌꯥꯝ ꯋꯥꯅ ꯀꯩꯅꯣ ꯇꯧꯕꯗꯤ ꯇꯧꯗꯦ ꯍꯥꯏꯌꯦꯕ
ꯎꯝ ꯈꯪꯗꯣꯏꯅ ꯍꯛꯈꯣꯏꯁꯦ ꯏꯄꯤ ꯄꯤꯛꯑꯒ
ꯍꯩ ꯑꯀꯥꯡꯕꯒꯨꯝꯕꯗꯤ ꯑꯩ ꯌꯥꯝ ꯌꯥꯝ ꯆꯥꯎꯋꯣ ꯑꯋꯥꯃꯟꯒꯨꯝꯕꯗꯣ
ꯅꯆꯀꯨꯝꯕꯁꯦ ꯀꯦ ꯄꯝꯗ ꯐ ꯑꯗꯨꯒꯦ
ꯄꯥꯝꯗ꯭ꯔꯁꯨ ꯅꯪ ꯆꯥꯗꯕ ꯌꯥꯗꯕꯅꯤ ꯆꯥꯋꯣ
ꯏꯩꯅꯅꯕ ꯏꯅ
ꯆꯥꯒꯗꯧꯕꯅꯦ
ꯆꯥꯛꯑꯣ ꯆꯥꯎꯥꯛꯑꯣꯅꯗꯤ ꯑꯗꯨꯝ ꯍꯥꯏꯌꯦꯕ ꯑꯩꯗꯣ ꯍꯩꯅꯗꯕꯒꯤ ꯑꯗꯨꯝ ꯍꯦꯛ ꯍꯩꯅꯗꯕ ꯄꯣꯠ ꯆꯥꯁꯤꯜꯂꯒ ꯃꯨꯣꯏ ꯍꯦꯛꯇ ꯑꯣꯅꯤꯔꯛꯄ ꯑꯗꯨꯒꯤ ꯌꯥꯗꯦꯕ
ꯀꯩꯅꯣ ꯑꯪꯒꯨꯔꯗꯤ ꯆꯥꯒꯅꯨꯀꯣ
ꯎꯝ ꯅꯪꯣ ꯋꯥꯔꯤ ꯆꯗꯦ
ꯑꯪꯕꯨ ꯑꯣꯏꯗꯤ ꯐꯠꯇꯦ ꯍꯥꯏꯕꯅꯤ